ꯌꯥꯏꯀ ꯎ ꯌꯥꯏꯌꯦ
ꯅꯪꯒꯤ ꯇꯥꯛꯁ ꯀꯌꯥ ꯂꯩ ꯂꯩꯔꯤꯕꯔꯤꯕ꯭ꯔꯥ
ꯍ ꯏ
ꯀꯦꯔꯥꯏꯔꯤꯔꯤꯕ꯭ꯔꯣ ꯂꯣ ꯏꯅꯤꯡꯉꯥꯏ ꯇꯥ ꯁꯝꯇꯦ ꯇꯉꯅꯤꯡꯉꯥꯏ
ꯑꯥ
ꯍꯥꯥ
ꯑ
ꯇꯥꯗꯕ꯭ꯔꯣ ꯍꯜꯂꯣ
ꯍꯥꯏꯕ꯭ꯔꯥ
ꯆꯨꯉ
ꯊꯑꯦ ꯇꯑ
ꯀꯝꯄ꯭ꯂꯦꯟꯠ ꯇꯧꯅꯤꯡꯉꯥꯏ ꯀꯌꯥꯃꯨꯛ ꯋꯥꯠꯂꯤꯕ꯭ꯔꯣ ꯍꯥꯏꯕꯅꯦ ꯅꯪꯒꯤ
ꯑꯃ ꯍꯥꯥꯥꯠ ꯑꯃ ꯍꯥꯠ
ꯑꯣ ꯑꯩꯒꯤꯗꯤ ꯑꯅꯤ ꯋꯥꯠꯂꯤꯌꯦꯅꯦ
ꯑꯣ ꯎꯝ ꯉꯥꯒꯤ ꯃꯔꯝꯗꯣ
ꯎꯝ
ꯄꯋꯥꯗ ꯋꯥꯟ ꯍꯟꯗ꯭ꯔꯦꯗ ꯐꯥꯏꯚꯅꯦ ꯑꯗꯣ ꯍꯥꯐꯇ ꯇꯨ ꯍꯟꯗ꯭ꯔꯦꯠꯀꯤ ꯂꯩꯔꯕꯅꯦ ꯑꯗꯣ ꯇꯥꯡꯕ ꯀꯩꯅꯣ ꯇꯧ
ꯑꯩ ꯃꯃꯟꯕꯨꯗꯤ ꯈꯪꯗꯦꯗ ꯑꯩꯁꯨ
ꯑꯣ ꯃꯥ ꯅꯪ ꯍꯥꯎꯋꯦ ꯍꯥꯏꯕꯗꯣ ꯃꯥꯒꯤ ꯃꯤ ꯈꯪꯕ꯭ꯔꯥ
ꯎꯝ ꯈꯪꯗꯦ ꯗ꯭ꯔꯥꯏ ꯑꯣꯏꯕꯅꯦ ꯑꯃ ꯑꯗꯨ ꯅꯪꯒꯤꯗꯤ ꯈꯔ ꯎꯝ ꯅꯦꯝꯃꯣꯏ ꯏꯅꯁꯤ
ꯎꯝ ꯒ꯭ꯌꯥꯟ ꯇꯥꯗ꯭ꯔꯦ ꯌꯥꯝꯅ ꯃꯣꯏꯅ ꯐ꯭ꯔꯤꯖꯀꯤ ꯃꯅꯨꯡꯗ ꯑꯗꯨꯝ ꯊꯝꯕꯒꯤ ꯑꯣꯏꯔꯝꯅꯤꯗ ꯅꯠꯇ꯭ꯔꯥ
ꯎꯝ ꯍꯗ꯭ꯔꯦ ꯑꯩꯁꯨꯝ ꯅꯠꯇꯦ ꯅꯪꯒꯤꯗꯨꯗꯤ ꯑꯩ ꯃꯁꯥꯛ ꯈꯪꯉꯦꯕ ꯈꯔꯗꯤ ꯁꯨꯃꯥꯏꯅ ꯇꯧꯕꯅꯦꯕ ꯅꯪꯒꯤ ꯉꯥ ꯑꯗꯨꯗꯤ
ꯂꯩꯔꯣ ꯁꯤꯁꯨ ꯑꯩ ꯐꯨꯅꯤꯡꯉꯦ ꯐ꯭ꯔꯦꯗ
ꯑꯩꯈꯣꯏ ꯇꯃꯦꯡꯂꯣꯡꯗꯗꯤ ꯑꯗꯨ ꯉꯥꯗꯣ ꯌꯥꯝ ꯆꯥꯒꯟꯗꯦꯕ
ꯑꯣꯏꯔꯝꯅꯤꯕ
ꯎꯝ ꯑꯗꯨ ꯗ꯭ꯔꯥꯏ ꯑꯣꯏꯕ ꯅꯪꯒꯤ ꯉꯥꯗꯨꯗꯤ ꯈꯔ ꯍꯣꯡꯗꯤ ꯍꯣꯡꯕꯅꯤꯅ ꯑꯁꯤ ꯇꯏꯆꯦ ꯑꯩꯈꯣꯏ ꯂꯥꯏꯕꯈꯣꯏꯅꯁꯨ ꯍꯥꯏꯗꯤ ꯍꯥꯏꯌꯦꯕ ꯉꯃꯨ ꯍꯥꯏ ꯑꯗꯨꯒꯨꯝꯕ ꯉꯥ ꯥꯠꯇꯣ ꯈꯔ ꯗ꯭ꯔꯥꯏ ꯑꯣꯏꯔꯒ ꯃꯨꯨꯔꯒ ꯀꯣ ꯑꯗꯨꯗꯤ ꯍꯥꯎꯕꯅꯦꯕ ꯈꯔꯁꯨ ꯇꯥꯅꯤ ꯍꯥꯏꯌꯦ ꯑꯗꯨ ꯉꯥꯗꯤ
ꯑ ꯆꯥꯕꯗꯤ ꯌꯥꯏ ꯌꯥꯏꯀꯣ
ꯍꯣꯏꯗꯥ ꯌꯥꯏꯗꯗꯥ ꯏꯟꯖꯥꯛ ꯏꯆꯦꯗꯣ ꯑꯅꯤ ꯇ꯭ꯔꯥꯏ ꯇꯧꯒꯦꯅꯗꯤ ꯅꯍꯥꯟ ꯇ꯭ꯔꯥꯏꯗꯤ ꯇꯧꯅꯦ ꯑꯗꯨꯗ ꯅꯪꯒꯤꯗꯣ ꯃꯅꯨꯡꯁꯨ ꯄꯥꯠꯄ ꯍꯧꯔꯦꯅ ꯍꯥꯏꯔꯛꯑꯦꯕ ꯃꯥꯗꯣ ꯑꯗꯨꯒ ꯔꯥꯎꯕꯗꯒꯤꯀꯣ ꯍꯥꯥ
ꯐꯥꯗ꯭ꯔꯦ ꯑꯗꯨꯒꯤ
ꯑ ꯆꯥꯎ ꯆꯥꯎꯅ ꯐꯣꯇꯣꯒꯨꯝꯕꯗꯗꯤ ꯑꯁꯦꯡꯕꯗꯗꯤ ꯆꯥꯎꯋꯦꯅ
ꯎꯝ
ꯒꯤ ꯃꯥꯗꯣ ꯁꯣꯏꯕ ꯍꯥꯎꯈ꯭ꯔꯦꯅꯥ ꯑꯗꯨꯅꯤꯅ ꯎꯝ ꯈꯤꯇꯪ ꯈꯛꯇ ꯄꯤꯛꯇ꯭ꯔꯨ ꯄꯤꯛꯑꯒ ꯑꯣꯏꯈ꯭ꯔꯕꯅꯤ
ꯄ ꯊꯄꯣ ꯀꯥꯟꯗ ꯑꯥ ꯑꯥ ꯑꯥ ꯂꯧꯎꯊꯣꯛꯑꯒ ꯅꯣꯏ ꯑꯗꯨꯝꯥ ꯍꯥꯞꯄ꯭ꯔꯥ
ꯎꯝ ꯑꯗꯨ ꯅꯨꯃꯤꯠ ꯍꯥꯥꯀꯠꯇ꯭ꯔꯥ ꯑꯩ ꯇꯥꯎꯢ
ꯎꯗꯤ ꯆꯥꯗꯤ ꯆꯥꯏꯀꯣ ꯆꯥꯕꯨ ꯌꯥ ꯌꯥ
ꯎꯝ ꯆꯥꯕ ꯃꯥꯂ ꯏꯆꯦꯗꯣ ꯑꯅꯤ ꯃꯥꯅ ꯑꯃ ꯄꯨꯔꯛꯑꯣ ꯇ꯭ꯔꯥꯏ ꯇꯧꯁꯦꯅ ꯍꯥꯏꯕꯒꯤ ꯇ꯭ꯔꯥꯏ ꯇꯧꯑꯣꯅ ꯑꯅꯤ ꯄꯨꯔꯛꯄꯅꯦꯕ ꯑꯗꯨꯗꯒꯤ ꯂꯧꯊꯣꯛ ꯇꯔꯦ ꯑꯩꯗꯣ ꯔꯨꯝꯝꯗ ꯀꯨꯏꯅ ꯊꯝꯍꯟꯗꯦ ꯑꯗꯨꯒ ꯅꯨꯃꯤꯠ ꯑꯃ ꯂꯣꯏꯔꯒ ꯍꯧꯒꯠꯂꯒ ꯑꯃꯨꯛꯀ ꯂꯧꯊꯣꯛꯑꯒ ꯌꯦꯡꯉꯦꯕ
ꯎꯝ ꯎꯝ
ꯇ ꯍꯥꯕ ꯊꯝ ꯀ ꯁ
ꯎꯝ
ꯍꯜ ꯂꯩꯔꯒ ꯑꯃꯨꯛ ꯀ ꯌꯦꯡꯕꯤꯒꯦ
ꯌꯥꯔ ꯃꯥꯂꯗ ꯍꯥꯏꯗ꯭ꯔꯦ ꯎꯄꯥꯏ ꯂꯩꯇ꯭ꯔꯦ ꯌꯥꯗ꯭ꯔꯗꯤ ꯌꯥꯗ꯭ꯔꯦꯅ ꯍꯁ ꯑꯗꯨꯒꯤ ꯄꯩꯁꯥꯁꯤꯡꯗꯨ ꯑꯩꯈꯣꯏ ꯑꯍꯨꯝ ꯂꯩꯃꯤꯅꯗꯣꯏꯅꯤꯅ ꯑꯗꯨꯒꯤ ꯂꯩꯃꯤ ꯑꯩꯅꯣ ꯄꯩꯁꯥꯗꯣ ꯑ ꯈꯔ ꯑꯗꯨꯝ ꯍꯟꯗ꯭ꯔꯦꯠꯀꯨꯝꯕ ꯄꯤꯕꯗꯤ ꯌꯥꯏ ꯑꯗꯨ ꯑꯣꯏꯔꯁꯨ ꯍꯟꯗ꯭ꯔꯦꯗ ꯈꯛꯇꯁꯨ ꯕꯖ ꯍꯥꯏꯕ ꯑꯗꯨꯒꯤ ꯑꯩꯈꯣꯏ ꯑꯍꯨꯝꯗ ꯑꯗꯨꯝ ꯈꯥꯏꯅꯔꯁꯦꯅ ꯑꯩ ꯍꯥꯏꯕꯅꯦꯕ ꯅꯨꯡꯉꯥꯏꯅ ꯍꯥꯏꯔꯕ ꯄꯩꯁꯥꯗꯣ ꯍꯥꯟꯅ ꯄꯤꯕꯅꯦ ꯑꯦ ꯍꯥꯟꯅ ꯄꯤ ꯇꯝꯃꯕꯅꯦ ꯑꯗꯨ ꯑꯣꯏꯔꯁꯨ ꯑꯗꯨ ꯄꯣꯗꯣ ꯃꯁꯤꯗ ꯌꯧꯔꯛꯇ꯭ꯔꯤꯅ ꯇ ꯍꯦ ꯃꯣꯏ ꯑꯅꯤꯗ ꯁꯣꯁ ꯑꯗꯨꯃꯥꯏꯅ ꯇꯥꯥꯏꯦ ꯑꯗꯨꯝ ꯄꯤꯌꯣ ꯑꯗꯨ ꯐꯥꯎ ꯑꯩ ꯍꯥꯏꯗ꯭ꯔꯤꯑꯕ ꯍꯧꯖꯤꯛꯐꯥꯎ
ꯎꯝ
ꯗꯅ ꯁꯨꯃꯥꯏꯅ ꯇꯧꯔꯗꯤ ꯑꯩ ꯍꯥꯏꯗꯣꯏꯔ ꯍꯥꯏꯔꯔꯣꯏꯗ꯭ꯔꯥ ꯑꯩ ꯒ꯭ꯌꯥꯟ ꯇꯥꯗ꯭ꯔꯦꯗ ꯒ꯭ꯌꯥꯟ ꯇꯥꯕ꯭ꯔꯥ ꯑꯩ ꯍꯥꯎꯕ ꯑꯣ
ꯇꯌꯦ ꯇꯌꯦ
ꯎꯝ ꯒ꯭ꯌꯥꯟ ꯇꯥꯗ꯭ꯔꯦ ꯍꯥꯏꯔꯔꯣꯏꯁꯤꯔꯥ ꯍꯥꯏꯔꯁꯤꯔꯥ ꯍꯥꯏꯕ꯭ꯔꯁꯨ ꯀꯥꯟꯕ ꯍꯥꯏꯕ꯭ꯔꯁꯨ ꯍ ꯐꯥꯏꯗꯒ
ꯍꯪꯗ꯭ꯔꯦ ꯀꯔꯤ ꯍꯥꯏꯗꯣꯏ ꯅꯣ ꯅꯦꯠꯋꯥꯛ ꯌꯥꯝ ꯅꯨꯡꯉꯥꯏꯇ꯭ꯔꯦ
ꯍꯧꯖꯤꯛꯁꯨ
ꯎꯝ
ꯑ ꯃꯥꯁꯦ ꯂꯍꯥꯟꯗꯒꯦ ꯑꯗꯨꯣ ꯕꯦꯔꯥ ꯗ꯭ꯔꯦ
ꯍꯧꯖꯤꯛ ꯃꯨꯀꯞ ꯈꯔ ꯐꯔꯦ
ꯍꯣꯏ ꯑ ꯌꯥ ꯇꯕ ꯇꯕ꯭ꯔ
ꯍꯥꯥ
ꯇꯥꯏꯀꯣ ꯅꯪ ꯐꯤꯗꯤꯌꯣ ꯅꯪ ꯐꯤꯗꯤꯌꯣ ꯌꯦꯉꯦ ꯅꯪ ꯇꯥꯏꯌꯦ
ꯃꯣꯀꯇꯥꯇ꯭ꯔꯦ
ꯚꯤꯗꯤꯑꯣ ꯌꯦꯡꯉꯅꯨ ꯍꯥꯏꯕ ꯅꯠꯇ꯭ꯔꯣ ꯃ꯭ꯔꯥꯨ ꯀꯣꯏꯃꯦ ꯕꯦꯛꯒ꯭ꯔꯥꯎꯟ ꯕꯦꯛꯒ꯭ꯔꯥꯎꯟ ꯅꯣꯏꯁ ꯂꯥꯏꯛ ꯏ ꯐꯣꯡ ꯍꯥꯏꯕ ꯅꯠꯇ꯭ꯔꯣ
ꯑꯣ
ꯂ ꯀꯔꯤꯒ ꯂꯥꯡꯁꯦ
ꯕꯦꯛꯒ꯭ꯔꯥꯎꯟ ꯀꯔꯤꯝꯇ ꯀꯥꯏꯗꯕ ꯃꯥꯜꯗꯦꯗ ꯑꯩꯈꯣꯏꯗꯤ ꯏꯆꯦꯈꯣꯏꯗꯤ ꯄꯪ ꯂꯥꯎꯗ ꯂꯥꯎꯕꯦꯗ ꯑ ꯀꯟ ꯇꯗ ꯃꯒꯤꯁꯤꯦ
ꯑ ꯃꯥꯗꯤ ꯌꯥꯔꯀ ꯃꯥꯂꯦꯗꯗꯤ
ꯎꯝ ꯅꯍꯥꯟꯗꯣ ꯏꯆꯦꯈꯣꯏꯗꯤ ꯃꯣꯏꯗꯣ ꯀꯣꯜ ꯇꯧꯔꯒꯅꯦ ꯃꯤꯗꯣ ꯁꯤꯜꯂꯕ ꯀꯣꯜ ꯇꯧꯕꯅꯦ
ꯂꯩ ꯍꯣꯏꯆꯦꯗꯣ ꯅꯣꯏꯒꯤ ꯠꯇ ꯂꯩꯕꯗꯨꯔꯣ
ꯅꯠꯇꯦ ꯏꯆꯦ ꯍꯥꯏꯕꯗꯤ ꯑꯁꯦꯡꯕ ꯏꯆꯦ ꯃꯥꯅ ꯍꯥꯏꯕꯤꯕꯅꯦ ꯕꯥ ꯁꯤꯁꯦ
ꯑ
ꯆꯅꯥꯅ
ꯃꯅꯦ ꯈꯅ ꯁꯦꯡ ꯆꯁꯦꯁꯦꯗꯣ ꯈꯪꯉꯦ ꯍꯣꯏ ꯑꯗꯨ ꯂꯅ ꯂꯥꯟꯅ ꯍꯥꯡꯗꯦ
ꯑꯥ ꯑꯗꯨ ꯃꯥꯗꯨꯅ ꯃꯣꯏꯗꯣ ꯃꯥꯒꯤ ꯃꯥꯗꯤ ꯃꯤ ꯌꯥꯝ ꯌꯥꯝꯃꯦꯕ ꯃꯥ ꯃꯔꯨꯞ ꯑꯣꯏ
ꯑ
ꯑꯗꯨꯒ ꯃꯣꯏꯗꯤ ꯂꯩꯃꯤꯟꯅꯔꯒ ꯋꯥ ꯉꯥꯡꯕ ꯋꯥꯔꯦꯅ ꯃꯤ ꯃꯥꯗ ꯑꯃꯨꯛꯀ ꯉꯥꯡꯅꯍꯜꯂꯦ ꯁꯨꯃꯥꯏꯅ ꯇꯧꯕꯅꯤ ꯂꯥꯎ ꯂꯥꯎꯔꯒ ꯋꯦ ꯋꯦ ꯋꯦꯅ ꯃꯤꯛꯁ ꯇꯧꯔꯒ ꯀꯣ ꯂꯣꯟꯒ ꯑꯁ ꯌꯥꯗꯕꯅꯤ ꯃꯣꯏꯗꯤ
ꯃꯦ
ꯒꯤ꯭ꯌꯅꯗ꯭ꯔꯦ ꯃꯣꯏꯁꯦ
ꯍ ꯍꯌꯦꯡ ꯆꯠꯂꯅꯤ ꯑꯩꯈꯣꯏ ꯆꯕ ꯍꯣꯏ ꯗꯅꯤ ꯑꯩꯈꯣꯏꯁꯨꯣ ꯌꯦ ꯋꯥ
ꯑꯣ ꯔꯣꯝꯥ
ꯎꯝ ꯎꯝ ꯎꯝ ꯍꯣꯁꯄꯤꯇꯥꯜ ꯗꯨ ꯀꯥꯟ ꯐꯥꯔꯝ ꯇꯥꯔꯅꯦꯕ
ꯑꯣ ꯑꯆꯥ ꯑꯆꯥ ꯇ ꯆꯥꯎꯔꯣ ꯐꯖꯅ ꯌꯦꯡꯊꯣꯛꯑꯣ
ꯌꯥꯔꯦ ꯍꯥꯏꯔꯗꯤ ꯑꯗꯨꯝ ꯌꯦꯡꯕ ꯍꯧꯔꯅꯤ ꯌꯥ꯭ꯔꯦ ꯍ ꯑꯃꯨꯛꯀ ꯂ ꯏꯁꯇꯥꯔꯇꯤꯡꯗꯒꯤ ꯑꯃꯨꯛꯀ ꯍꯧꯔꯅꯤ ꯑꯁ ꯃ ꯁꯥꯕꯁꯤꯀꯣ
ꯑꯁ ꯃꯊꯥ ꯁꯥꯍꯅꯨꯁꯦ ꯈꯔ ꯅꯨꯡꯉꯥꯏ ꯊꯣꯛꯈꯤ
ꯌꯥ ꯌꯥꯅ ꯐ ꯂꯥꯛꯒꯅꯤ ꯊꯜꯂꯒꯦ ꯑꯜꯂꯦ ꯃꯊꯥ ꯁꯥꯕ ꯌꯥꯗꯂꯦ
ꯃꯊꯥ ꯁꯥꯔꯅꯨꯁꯦ
ꯎꯝ ꯁꯤꯒꯤ ꯃꯔꯝꯗ ꯋꯥ ꯌꯥꯝ ꯐꯕꯅꯦ ꯃꯤ ꯂꯣꯏꯅꯃꯛ ꯑꯗꯨꯒ ꯁꯤ ꯋꯥꯒꯤ ꯃꯇꯥꯡꯁꯨ ꯅꯨꯡꯉꯥꯏꯅꯗꯕ ꯀꯔꯤ ꯊꯄꯅꯦ ꯀꯀꯤꯅꯠꯇ ꯍꯦ
ꯍꯣꯏ ꯑꯗꯨ ꯑꯣꯏꯔꯝꯅꯤ ꯑꯁ ꯍꯣꯏ ꯃꯇꯝꯗꯨꯁꯨ ꯁꯨꯃꯥꯏꯅ ꯇꯧꯔꯛꯀꯦꯔꯥ ꯑꯁ ꯑꯗꯨꯋꯥꯏꯗ
ꯐꯪꯦ ꯗꯦꯜꯂꯤꯗ ꯆꯠꯄ ꯃꯤꯁꯤꯡꯁꯨ ꯃꯣꯏꯁꯨ ꯐꯪꯗ꯭ꯦ ꯍꯥꯏꯌꯦ ꯍꯧꯖꯤꯛ ꯐꯥꯎ
ꯁ꯭ꯅꯦ ꯇꯨ ꯋꯥꯛꯁꯦ ꯃ ꯀ ꯄ꯭ꯔꯦ ꯄ꯭ꯔꯦ ꯄ꯭ꯔꯦꯄ꯭ꯔꯦ ꯇꯧꯔꯒ
ꯈꯪꯕ꯭ꯔꯥ ꯃꯣꯏꯁꯨ ꯂꯩꯇ꯭ꯔꯤ ꯍꯥꯏꯌꯦꯕ ꯑꯗꯨ ꯉꯥꯏ ꯈꯔ ꯂꯥꯛꯑꯦ ꯍꯥꯏꯕ ꯇꯥꯕ꯭ꯔꯥ ꯎꯝ ꯃꯣꯏꯁꯨ ꯑꯣꯏꯒꯦ ꯇ ꯔ ꯋꯥꯍꯅꯤ ꯊꯥꯎ
ꯑ ꯄꯦꯔ ꯀꯥꯔꯦꯕꯅꯤ ꯁꯦ ꯆꯦ
ꯍꯧꯖꯤ ꯍꯧꯖꯤ ꯆꯀꯥ ꯀ꯭ꯔꯥ
ꯎꯝ ꯅꯪꯒꯤꯇꯣ ꯄꯔꯦ ꯄꯔꯦꯞ ꯄꯔꯦ ꯄ꯭ꯔꯦ ꯑꯃꯨꯛꯀ ꯇꯥꯎꯔꯔ ꯑꯩꯕ ꯃꯔꯥꯛ ꯃꯔꯛ ꯃꯔꯛꯇ
ꯂꯧꯋꯥ ꯏꯅꯦ ꯑꯁ ꯍꯔꯦ
ꯌꯦ ꯇꯗꯔꯤ ꯅꯪ
ꯁꯥꯎꯅꯤꯡꯗꯨꯅꯀꯣ
ꯎꯝ ꯍꯣꯏ ꯈꯪꯗ꯭ꯔꯤꯅꯦ ꯏꯁꯩ ꯑꯣꯏꯅ ꯁꯛꯂꯛꯑꯣꯅꯦ
ꯑꯗ ꯅꯣꯏ ꯗꯤꯋꯥꯂꯤꯗ ꯁꯨꯇꯤ ꯑꯄꯤꯕ꯭ꯔꯥ
ꯍꯥꯥ
ꯗꯤꯋꯥꯂꯤꯗ ꯁꯨꯇꯤꯕꯤꯕ꯭ꯔꯥ
ꯍꯣꯏ ꯁꯨꯇꯤ ꯂꯥꯛꯒꯅꯤ ꯐꯤꯐꯇꯤꯟ ꯗꯦꯁꯀꯨꯝꯕ ꯑꯦ ꯐꯤꯐꯇꯤꯟ ꯁꯦꯚꯦꯟ ꯔ
ꯀꯔꯤ ꯇꯧꯔꯒ ꯂꯩꯏꯔꯤ
ꯈꯪꯗꯦꯅꯦ ꯑꯩꯈꯣꯏꯗ ꯄ꯭ꯔꯦꯛꯇꯤꯀꯦꯜꯒꯨꯝꯕ ꯊꯣꯛꯀꯦꯔꯥ ꯑꯩꯈꯣꯏꯗꯤ ꯐꯥꯏꯅꯦꯜ ꯑꯦꯛꯖꯥꯝ ꯊꯥꯅꯤ ꯑꯗꯨꯒꯨꯝꯕ ꯃꯇꯝꯗ
ꯑꯣꯏꯕ꯭ꯔꯥ
ꯎꯝ ꯇ ꯆꯥꯗꯕꯅꯤ ꯅꯣꯏꯗꯤ
ꯁꯨꯇꯤ ꯂꯩꯇ꯭ꯔꯦ ꯑꯗꯨꯗꯤ
ꯁꯨꯇꯤꯗꯤ ꯂꯥꯏꯒꯅꯤ ꯅꯨꯃꯤꯠ ꯁꯦꯚꯦꯟ ꯔ ꯐꯥꯏꯚꯀꯨꯝꯕꯗꯤ ꯁꯨꯇꯤꯗꯤ ꯐꯪꯒꯅꯤꯕ
ꯂꯔꯤꯛ ꯄꯥꯗꯣꯏꯔꯣ
ꯄꯥꯔ ꯄ꯭ꯔꯦꯛꯇꯤꯥ ꯅꯥ ꯂꯩꯅꯤ ꯄꯥꯅꯕ꯭ꯔꯣ
ꯑꯗꯨ ꯑꯣꯏ ꯑꯗꯨ ꯑꯣꯏꯔꯗꯤ ꯁꯨꯇꯤ ꯂꯩꯔꯗꯤ ꯑꯩꯈꯣꯏꯒꯤ ꯔꯨꯝꯗ ꯂꯥꯛꯑꯒ ꯂꯩꯔꯣ ꯍꯥꯏꯕꯅꯦ
ꯍꯣꯏ ꯅꯣꯡꯃꯥ ꯀꯣꯏ ꯑꯩ ꯍꯟꯗꯛꯇꯤ ꯅꯄꯥꯁꯤ ꯌꯥꯝ ꯂꯥꯎꯔ ꯂꯥꯛꯄ ꯍꯧꯔꯅꯤꯗ ꯅꯣꯏ ꯂꯥꯏꯔꯗꯤ
ꯃ ꯍꯥꯏꯔꯒ ꯅꯪ ꯁꯟ ꯑꯥꯎ ꯀꯩꯅꯣ ꯑꯁ ꯀꯥꯎꯈ꯭ꯔꯦ ꯃꯐꯝ ꯑꯃ ꯁꯨꯛꯅꯥꯁꯨ ꯅꯠꯇꯦ ꯁꯨꯍꯥꯅꯥꯗꯣ ꯈꯪꯕ꯭ꯔꯥ
ꯀꯗ
ꯁꯨꯍꯥꯅꯥ ꯃꯣꯍꯥꯂꯤ ꯃꯐꯝꯗꯣ ꯈꯪꯕ꯭ꯔꯥ
ꯍꯪꯗꯦ
ꯁꯨꯍꯥꯟꯅ ꯈꯪꯗꯦ ꯇꯥꯗ꯭ꯔꯤ
ꯎꯝ
ꯅꯣꯏꯣꯏ ꯆꯟꯗꯤꯒꯔ ꯆꯥꯟꯗꯤꯒꯔ ꯆꯠꯄ ꯃꯐꯝꯒꯤ ꯍꯥꯏꯗꯤ ꯐꯖꯕ ꯅꯠꯇꯦ ꯂꯝꯕꯤꯗꯣ ꯀꯨꯔꯤ ꯀ꯭ꯔꯤ ꯊꯦꯡꯅꯕ꯭ꯔꯥ ꯀꯔꯤ ꯀꯔꯤ ꯍꯥꯏꯗꯤ ꯊꯦꯡꯅꯕ꯭ꯔꯥ ꯍꯥꯏꯕꯗꯣ ꯈꯪꯗꯦ ꯈꯔꯔꯗꯨꯣꯅꯤꯒꯃꯥꯏ ꯑꯗꯨꯅꯦꯛ ꯈꯪꯕ
ꯑꯩꯗꯤ ꯈꯪꯗꯦꯗ ꯑꯗꯨꯝ ꯇꯨꯝ꯭ꯔꯥ ꯆꯠꯂꯦ ꯒꯥꯔꯤꯗ ꯆꯠꯂꯗꯤ ꯂꯝꯕꯤꯒ ꯌꯦꯡꯗꯦ
ꯎꯝ ꯆꯦꯡ ꯅꯪꯒꯤ ꯅꯦꯠꯋꯥꯔꯛ ꯅꯨꯡꯉꯥꯏ ꯃꯥꯟꯗꯕꯒꯤꯀꯣ ꯑꯩ ꯃꯊꯥ ꯁꯥꯔ
ꯒ꯭ꯌꯥꯟ ꯇꯥꯗꯦ ꯑꯩꯒꯤ ꯅꯤꯉꯣꯜꯁꯨ ꯑꯩꯩꯅ ꯭ꯌꯥ ꯇꯥꯅ ꯄꯥꯏꯕꯅꯦ ꯑꯩ ꯑꯇꯣꯞꯄꯁꯨ ꯄꯥꯏꯗ꯭ꯔꯤꯕ
ꯑꯣꯦ ꯇꯥꯎꯔ ꯍꯂ ꯂꯩꯅꯦꯦꯕ
ꯒꯥꯁ ꯑꯣꯏꯔꯅꯤ ꯁꯤꯅ ꯊꯥꯡꯉꯁꯦ
ꯎꯝ
ꯋꯥ
ꯊꯝꯃꯒꯦ ꯅꯪꯒꯤꯗꯣ ꯑꯃꯐꯥꯎ ꯌꯥꯗ꯭ꯔꯦ
ꯇꯗꯕ꯭ꯔꯣ
ꯎꯝ ꯞꯔꯦꯛ ꯄꯔꯦꯛ ꯄꯔ꯭ꯦꯛ ꯎꯝ